ꯇꯥꯕ꯭ꯔꯣ ꯍꯜꯂꯣ
ꯇꯥꯔꯦ ꯑꯩꯗꯤ ꯇꯥꯕ꯭ꯔꯣ ꯎ ꯆꯥꯎ ꯑ ꯇ ꯍꯜꯂꯣ ꯑꯣ ꯇꯔꯔꯥ ꯍꯜꯂꯣ ꯍꯂꯣ ꯇꯥꯕ꯭ꯔꯣ
ꯑꯣ ꯍꯜꯂꯣ ꯍꯜꯂꯣ
ꯀꯩꯗꯧꯔꯤꯅꯣ
ꯍꯜꯂꯣ ꯙꯤꯗꯤꯌꯣ ꯌꯦꯡꯒꯅꯨ ꯙꯤꯗꯤꯌꯣ ꯃꯈꯣꯟ ꯇꯥꯏꯌꯦ
ꯐꯔꯦꯗꯨꯗꯤ ꯊꯝꯃꯣ ꯊꯝꯃꯣ
ꯑꯩ ꯈꯪꯗ꯭ꯔꯦꯗ ꯕꯤꯗꯤꯑꯣ ꯌꯦꯡꯒ ꯂꯩꯔꯦ ꯅꯪꯗꯤ ꯅꯪ ꯚꯤꯗꯤꯑꯣ ꯌꯦꯡꯕꯗꯣ ꯃꯈꯣꯟ ꯇꯥꯏꯌꯦ ꯍꯥꯏꯕ
ꯈꯤ
ꯍꯜꯂꯣ
ꯍ
ꯇꯥꯕꯔꯣ
ꯇꯥꯌꯦ ꯇꯧꯔꯣ ꯇꯥꯕ꯭ꯔꯣ ꯅꯪꯁꯨ ꯌꯦꯡꯕꯗꯣ
ꯀꯔꯤ ꯍꯥꯏꯕ ꯎꯝ ꯀꯔꯤ ꯅꯪꯁꯨ ꯌꯦꯡꯕꯗꯣ ꯅꯪꯅꯦ ꯌꯦꯡꯕꯗꯤ ꯀ ꯑꯦꯛꯁꯇ꯭ꯔꯥ
ꯑꯗꯨꯃꯅ ꯍꯥꯏꯅ ꯑꯁ ꯍꯅꯤ
ꯁꯔꯕꯤꯕ ꯅꯪ ꯕꯨꯗꯤ ꯌꯦꯅꯤ ꯀꯕꯨ ꯇꯥꯕ꯭ꯔꯣ ꯇꯥꯕ꯭ꯔꯣ ꯀꯥꯏꯅ ꯒꯤꯌꯑꯣ ꯌꯦꯗ ꯐꯗ ꯇꯥꯏꯅꯦ ꯍꯥꯏ
ꯍ ꯅꯪ ꯌꯦꯡꯕꯗꯣ
ꯑꯩ ꯕꯤꯗꯤꯑꯣ ꯌꯦꯡꯗꯦ
ꯏꯪ
ꯎꯝ
ꯇꯥꯕ꯭ꯔꯣ ꯍꯥꯏꯔꯒ ꯅꯪ ꯇꯥꯔꯦꯁꯨ ꯍꯩꯔꯛꯇꯦ
ꯅꯪꯒꯤ ꯅꯋ ꯐꯥꯕꯗꯨ
ꯏꯝꯐꯥꯜ
ꯁꯤ ꯇꯁꯤ ꯌꯦꯡꯒꯦ ꯑꯗꯨꯝ ꯂꯩꯔꯨꯕꯗꯤ
ꯏꯁꯇꯦꯇꯁ ꯅꯠꯇꯦ
ꯐ꯭ꯔꯤꯗꯤꯑꯣ ꯑꯗꯨꯗꯤ
ꯑꯦꯕꯤꯗꯨꯀ
ꯑꯗꯨꯗꯨ ꯌꯦꯡꯣ ꯍꯣꯔꯦꯟ ꯑꯃꯨꯛꯀ ꯇꯧꯔꯛꯀꯦ ꯊꯝꯂꯦ ꯇꯥꯔꯦꯀꯣ
ꯅꯪꯁꯨ ꯌꯦꯡꯅ
ꯀꯔꯤꯅꯝꯁꯨꯨꯏꯌꯦ ꯎ
ꯉꯁꯤ
ꯄꯤꯔ
ꯑꯩꯅ ꯍꯥꯏꯔꯒ ꯅꯪ ꯇꯥꯞ
ꯅꯪ ꯅ ꯇꯥꯕ꯭ꯔꯣ ꯍꯥꯏꯕ꯭ꯔꯣ ꯑꯩ ꯇꯥꯏꯌꯦ ꯇꯥꯏꯌꯦ ꯍꯥꯏꯌꯦ ꯑꯗꯨ ꯅꯪꯅ ꯀꯔꯤ ꯚꯤꯗꯤꯑꯣ ꯌꯦꯡꯒ ꯂꯩꯕ ꯑꯗꯨꯗꯤ ꯑꯩꯅ ꯇꯥꯏꯑ ꯍꯥꯏꯕꯗ ꯅꯪ ꯕꯤꯗꯤꯑꯣ ꯌꯦꯡꯉꯗꯗꯤ ꯀꯃꯥꯏꯅ ꯇꯥꯒꯅꯤ ꯍꯥ
ꯅꯠꯇꯦ
ꯄ꯭ꯔꯤ ꯅꯠꯇꯦ
ꯅ ꯅꯥꯏ ꯃꯔꯔ
ꯃ
ꯑꯩꯅ ꯀꯣꯜ ꯇꯧꯔꯛ ꯀꯥꯟꯗ ꯑꯩꯅ ꯇꯥꯕ꯭ꯔꯣ ꯍꯥꯏꯔꯒ ꯅꯪ ꯇꯥꯔꯦ ꯑꯩ ꯇꯥꯗ꯭ꯔꯤꯌꯦ ꯑꯗꯨ ꯑꯩ ꯚꯤꯗꯤꯑꯣ ꯌꯦꯡꯉꯨꯅꯤ
ꯨꯃꯥꯏ ꯇꯧꯗꯤ ꯌꯥꯔ
ꯑꯩꯗꯤ ꯇꯥꯗ꯭ꯔꯦ ꯀꯩꯅꯣ
ꯅꯪꯅ ꯕꯤꯗꯤꯌꯣ ꯌꯦꯡꯕꯗꯨꯅꯦ ꯑꯗꯨꯗꯤ
ꯅꯠꯇꯦ
ꯕꯤꯖꯤꯑꯣ ꯏꯟꯗ꯭ꯔꯖꯤ ꯇꯥꯔꯅꯤ
ꯌꯦꯡꯁꯨ ꯌꯦꯡꯗ꯭ꯔꯕꯁꯨ ꯌꯥꯗ꯭ꯔꯦꯅ
ꯅꯣꯏ ꯌꯨꯝꯗ ꯃꯤ ꯌꯥꯝ ꯂꯩꯕ꯭ꯔꯣ
ꯎꯝ
ꯏ ꯅ ꯀ ꯁꯗꯔ ꯂꯥꯛꯇꯥ
ꯍꯥꯥ
ꯀꯔꯤꯒꯤ ꯔꯨꯝꯗ ꯂꯥꯛꯄ꯭ꯔꯥ ꯑꯗꯨꯗꯤ
ꯅꯨꯡꯁꯤꯗꯕꯗ
ꯃꯤ ꯌꯥꯝ ꯃꯤ ꯌꯥꯝ ꯂꯩꯕ ꯃꯐꯝꯗ ꯑꯗꯨꯝ ꯂꯩꯌꯨ ꯅ
ꯅ ꯌꯥꯝꯂꯥꯏꯗꯤ
ꯍꯩꯕ ꯃꯥꯔꯤꯅꯦ ꯉꯁꯥꯏꯗꯤ ꯃꯤ ꯃꯤ ꯃꯈꯣꯟ ꯌꯥꯝ ꯇꯥꯏꯅꯦ
ꯎ ꯑꯩꯒꯤ ꯊꯕꯛ ꯂꯣꯏꯔꯦ
ꯆꯥꯛꯆꯔꯤꯕ꯭ꯔꯣ
ꯎꯝ
ꯀꯒꯟ ꯁꯅ
ꯎꯝ ꯀꯪꯉ ꯎꯟꯅꯦ
ꯎꯝ ꯏ
ꯎꯝ ꯭ꯔꯤꯟꯖꯜꯔꯤꯖ ꯌꯦꯖꯦ ꯁꯤꯗ ꯅ ꯂꯩꯅ ꯑꯥ ꯃꯊꯅ
ꯀꯅꯥꯅ ꯊꯣꯡꯕꯤ ꯃꯅꯣ
ꯍꯖ ꯃꯩꯅꯁꯨ ꯁꯥꯔꯦ ꯑꯩꯗꯤ ꯃꯣꯏ ꯥꯛꯥꯛ ꯊꯣꯡꯕ ꯃꯇꯝꯗ ꯦꯁꯔ ꯂꯩꯕ
ꯑꯥ
ꯀ ꯄꯨꯅꯔꯦ
ꯈꯪꯕꯤꯔꯁꯨ ꯌꯥꯏ ꯀꯩꯅꯣ ꯅꯪꯅ ꯑꯣꯐꯔ ꯇꯧꯕꯤꯔꯕꯣ
ꯑꯩ ꯑꯣꯐꯔ ꯇꯧꯅꯤꯅ ꯄꯩꯁꯥꯗꯤ ꯎꯝ ꯁꯗꯥꯗꯥ ꯑꯩꯗꯤꯄꯩꯁꯥꯂꯦꯠꯇꯦ
ꯉꯁꯥꯏꯟ ꯑꯣꯟ ꯄꯩꯁꯥ ꯈꯔ ꯇꯥꯡ ꯄꯩꯁꯥ ꯈꯔ ꯑꯦꯀꯥꯎꯟꯗ ꯂꯥꯛꯄꯗꯑꯣ
ꯑ ꯎꯝ
ꯅꯤꯡꯉꯇ ꯃꯣꯗꯤ
ꯂꯩꯇꯦ
ꯑꯥ ꯃꯊꯛꯇ ꯂꯩꯕ꯭ꯔꯣ
ꯎꯝ ꯑꯣꯏꯁ ꯍꯥꯏꯅꯤ ꯆ ꯍꯥꯏ
ꯆꯒꯅꯤ ꯃꯇꯝꯁꯦ
ꯎ
ꯌ
ꯁꯥꯏ ꯅ ꯅ ꯅꯝꯕꯔ ꯃꯤꯁꯄꯣ ꯀꯌꯥ ꯀꯗ
ꯍꯣꯏ
ꯃꯛ ꯀꯣꯜꯕꯦꯛ ꯇꯎꯕ꯭ꯔꯥ
ꯎꯝ ꯊꯗ
ꯇꯧꯕꯤꯌꯅꯦ ꯑꯩꯉꯣꯟꯗ ꯐꯣꯟ ꯐꯣꯟ ꯄꯥꯈꯠꯂꯣ ꯍꯥꯏꯕꯤꯌꯣ ꯍꯥꯏꯕꯅꯦ
ꯍ
ꯔꯅꯅ ꯈꯨꯗꯥꯔꯁ ꯄꯨꯔꯥ ꯑꯩ ꯐꯣꯇꯣꯔꯈꯨꯗꯥ
ꯊꯕꯛ ꯇꯧꯔꯤꯌꯦ
ꯑꯗꯨꯗꯣ ꯍꯧꯣꯏꯖꯤ ꯇꯔꯗꯅ ꯃꯥꯔꯕꯣ
ꯑꯣ
ꯃꯥ
ꯎꯝ
ꯎꯪꯁꯦꯅꯤꯀꯣ ꯑꯗ
ꯍ
ꯁ ꯑꯩꯗꯤ ꯇ ꯇ ꯇ